ꯇꯥ
ꯑꯥ ꯇꯥꯔꯦ ꯃꯊꯟꯗ ꯇꯠꯁ꯭ꯔꯦ
ꯍꯣꯏ ꯑꯗꯨꯝ ꯇꯧꯕꯅꯦ ꯋꯥꯔꯤ ꯅꯨꯡꯉꯥꯏꯕꯁꯤꯗꯤ
ꯋꯥꯔꯤ ꯅꯨꯡꯉꯥꯏꯔꯤꯀꯥꯟꯗ ꯈꯪꯍꯧꯗ꯭ꯔꯦꯕ
ꯍꯣꯏ ꯑꯁꯦꯡꯕ ꯅ‌ꯣꯏꯗꯤ ꯀ꯭ꯔꯤ ꯀ꯭ꯔꯤ ꯊꯥꯕ꯭ꯔꯣ
ꯑꯩꯈꯣꯏꯗꯤ ꯀꯩꯅꯣ ꯊꯥꯗ‌ꯦ ꯑꯩꯈꯣꯏ ꯍꯤꯡꯒꯣꯜ ꯄꯣꯠ ꯊꯥꯐꯝ ꯌꯥꯝ ꯂꯩꯇꯦꯕ ꯑꯗꯨꯗꯨꯅ ꯌꯦꯟꯗꯦꯝꯒꯨꯝꯕ ꯑꯗꯩꯗꯤ ꯃꯔꯣꯏ ꯂꯩꯗꯅ ꯅꯄꯥꯛ ꯄꯤ ꯑꯗꯩ ꯇꯤꯜꯍꯧꯃ ꯑꯗꯨꯒꯨꯝꯕꯗꯨꯗꯪ ꯊꯥꯏꯌꯦ ꯑꯇꯩꯗꯤ ꯊꯥꯗ‌ꯦ ꯁꯧꯒ꯭ꯔꯤ ꯕꯨꯗꯤ ꯑꯗꯨꯝ ꯍꯧꯋꯦ
ꯑ ꯎꯝ
ꯑꯣ ꯃꯐꯝ ꯂꯩꯇꯦꯕ
ꯑꯣ ꯅꯣꯏꯗꯤ ꯁꯧꯒ꯭ꯔꯤ ꯑꯉꯥꯡꯕꯗꯣ ꯄꯥꯝꯕ ꯄꯥꯝꯕ꯭ꯔꯣ
ꯎꯝ ꯄꯥꯝꯃꯦ
ꯑꯉꯥꯡꯕꯗꯨꯅꯗꯤ ꯍꯦꯟꯅ ꯍꯥꯎꯕꯅꯦ ꯍꯣꯏ ꯑꯩꯁꯨ ꯁꯤꯟꯕꯁꯨ ꯍꯦꯟꯕꯅꯦ
ꯑꯉꯧꯕꯗꯣ ꯑꯗꯨꯗꯤ ꯁꯨꯝ ꯆꯥꯅꯤꯡꯗ꯭ꯔꯦꯕ ꯑꯉꯥꯡꯕ ꯆꯥꯔꯣ ꯑꯉꯧꯕ ꯆꯥꯅꯤꯡꯗꯦꯕ
ꯍꯣꯏ ꯍꯣꯏ ꯍꯣꯏ ꯑꯩꯅꯁꯨ ꯑꯗꯨꯃꯥꯏꯅ ꯈꯟꯕ ꯑꯉꯥꯡꯕꯗꯨꯅ ꯍꯦꯟꯅ ꯍꯥꯎꯕ ꯃꯥꯜꯂꯦ ꯀꯣ
ꯐꯕꯁꯨ ꯍꯦꯂꯦꯅ
ꯍꯣꯏ
ꯍꯥꯏꯗꯤ ꯃꯥꯗꯤ ꯑꯗꯨ ꯃꯍꯩ ꯀꯩꯀꯥ ꯑꯃꯨꯛ ꯑꯗꯨꯒꯤ ꯆꯥꯕꯁꯨ ꯑꯗꯨꯃꯛ ꯌꯥꯔꯦ
ꯍꯣꯏ
ꯑꯗꯩꯗꯤ ꯈꯪꯗꯦꯗ ꯑꯗꯨꯝ ꯉꯥꯒ ꯑꯀꯪꯕꯒ ꯊꯣꯡꯉꯁꯨ ꯑꯗꯒꯤ ꯑꯇꯥꯎꯕꯒ ꯊꯣꯡꯉꯁꯨ ꯑꯗꯣ ꯑꯩꯗꯤ ꯑꯉꯥꯡꯕ ꯍꯦꯟꯅ ꯍꯥꯎꯋꯦ
ꯍꯣꯏ ꯑꯉꯥꯡꯕ ꯑꯩꯅꯁꯨ ꯑꯉꯥꯡꯕ ꯑꯗꯨꯝ ꯄꯥꯝꯃꯦꯗ ꯑꯗꯨꯝ ꯍꯥꯎꯋꯦꯗ
ꯎ ꯅꯣꯏꯗꯤ ꯍꯤꯟꯖꯥꯡꯁꯦ ꯑꯗꯨꯝ ꯊꯥꯎ ꯉꯧꯕ ꯉꯥꯛꯇ ꯆꯥꯕ꯭ꯔꯣ ꯅꯠꯇ꯭ꯔꯒ ꯑꯗꯨꯝ
ꯑꯩꯈꯣꯏꯁꯨ ꯀꯩꯅꯣ ꯉꯥꯔꯤ ꯑꯗꯨꯝ ꯊꯥꯛꯑꯦꯗ
ꯎꯝ ꯑꯗꯨꯝ ꯃꯥꯟꯅꯕ꯭ꯔꯥ ꯑꯩꯈꯣꯏꯒ ꯅꯣꯏꯅ ꯌꯦꯟꯁꯥꯡ ꯊꯣꯡꯕꯁꯦ ꯀꯥꯡꯁꯣꯏꯒꯨꯝꯕ ꯀꯩꯒꯨꯝꯕ ꯊꯣꯡꯕꯁꯦ
ꯃꯥꯟꯅ ꯈ꯭ꯔ ꯀꯣ ꯅꯣꯏꯒꯤꯅ ꯈꯔ ꯈꯦꯠꯅꯕ ꯍꯥꯏꯕꯗ ꯑꯩꯈꯣꯏꯒꯤꯅ ꯃꯤꯛꯁ ꯇꯧꯕꯗꯣ ꯅꯣꯏꯅ ꯇꯧꯕꯗꯒꯨꯝꯕ ꯈꯔ ꯈꯦꯠꯅꯕ ꯂꯩꯌꯦꯕ
ꯑꯣ
ꯈꯃꯦꯟ ꯑꯁꯤꯟꯕꯗꯣ ꯈꯡꯕ꯭ꯔ ꯈꯃꯦꯟ ꯑꯁꯤꯟꯕ ꯑꯗꯨꯒ ꯁꯧꯒ꯭ꯔꯤꯒ ꯇꯧꯕ꯭ꯔꯥ ꯅꯣꯏ ꯆꯥꯕ꯭ꯔꯥ
ꯑꯗꯨꯗꯤ ꯆꯥꯗꯤꯌꯦ ꯑꯁꯤꯟꯕ ꯉꯥꯛꯇ ꯑ ꯗꯥꯏꯟ ꯇꯧꯕꯗꯤ ꯆꯥꯗꯤꯌꯦ
ꯅꯠꯇꯦ ꯑꯩꯅ ꯍꯥꯗꯤ ꯈꯥꯃꯦꯟ ꯑꯈꯥꯕꯒ ꯁꯧꯒ꯭ꯔꯤꯗꯣ
ꯈꯥ ꯈꯥꯃꯦꯟ ꯑꯣ ꯈꯥꯃꯦꯟ ꯈꯥꯕ ꯃꯆꯥ ꯃꯆꯥꯗꯣ
ꯍꯣꯏ ꯍꯣꯏ
ꯑꯗꯨꯒ ꯁꯧꯒꯔꯤꯒ ꯊꯣꯡꯕ
ꯍꯣꯏ
ꯑꯗꯨꯗꯤ ꯆꯥꯗꯦꯕꯀꯣ ꯏꯔꯣꯟꯕꯒꯨꯝꯕ ꯀꯥꯡ ꯀꯥꯡꯁꯣꯏ ꯊꯣꯡꯕꯁꯨ ꯌꯥꯏꯕꯀꯣ ꯑꯗꯨ ꯆꯥꯅꯩꯌꯦꯕ
ꯑꯥ
ꯑꯗꯨꯗꯨꯒ ꯀꯥꯡꯒꯧꯒꯨꯝꯕ ꯁꯤꯇꯧꯔ ꯒꯣꯗꯤ ꯆꯥꯅꯩ ꯑꯗꯨꯃꯥꯏꯅ ꯑꯁꯤꯟꯕꯒ ꯊꯣꯡꯕꯗꯤ ꯆꯥꯗ꯭ꯔꯤ
ꯑꯣ ꯑꯈꯣꯏꯗꯤ ꯑꯗꯣ ꯍꯧꯖꯤꯛꯀꯤ ꯁꯧꯒ꯭ꯔꯤꯗꯣ ꯑꯦ ꯁꯣꯒ꯭ꯔꯤ ꯈꯥꯝꯃꯦꯟ ꯑꯈꯥꯕꯒ ꯁꯧꯒ꯭ꯔꯤꯒ ꯑꯩ ꯅꯍꯥꯟ ꯏꯃꯥꯟꯅꯕꯤ ꯅꯣꯏꯒꯤ ꯅꯣꯏꯒꯤ ꯅꯣꯏꯒꯤ ꯇꯥꯏꯞꯇ ꯏꯃꯥꯟꯅꯕꯤꯗꯣ ꯑꯩꯅ ꯑꯍꯨꯝ ꯄꯨꯜꯂꯒ ꯑꯩꯅ ꯀꯣꯂꯦꯖ ꯀꯥꯔꯤꯉꯩꯗ ꯏꯃꯥꯟꯕꯤ ꯑꯍꯨꯝ ꯂꯩꯌꯦꯕ ꯅꯣꯏ ꯅꯣꯡꯃꯗꯤ ꯑ ꯌꯦꯟ ꯆꯥꯃꯤꯟꯅꯁꯦ ꯍꯥꯏꯅ ꯆꯥꯕ ꯑꯩꯅ ꯑꯗꯨ ꯑ ꯆꯝꯊꯣꯡ ꯑꯣꯏꯅ ꯊꯣꯡꯉꯒ ꯊꯝꯕꯅꯦꯕ ꯊꯦꯏꯃ ꯃꯥꯟꯅꯕꯤꯅ ꯑꯩꯅ ꯈꯝꯃꯦ ꯑꯈꯥꯕꯒ ꯁꯧꯒ꯭ꯔꯤꯒ ꯊꯣꯡꯕ ꯀꯥꯟꯗ ꯑꯦ ꯑꯗꯨꯕꯨ ꯆꯥꯕ ꯌꯥꯕ꯭ꯔꯣ ꯑꯩ
ꯑꯩꯅ ꯌꯥꯏꯌꯦ ꯆꯥꯎ ꯋꯣ ꯍꯥꯏꯕ ꯀꯣ ꯄꯥ ꯆꯥꯔꯒ ꯑ ꯍꯥꯎꯋꯦ ꯄꯛꯇꯦ ꯃꯥꯁꯨ ꯃꯌꯨꯝꯗ ꯇ꯭ꯔꯥꯏ ꯇꯧꯒꯦꯀ ꯇꯧꯔꯒ ꯆꯠꯈꯤꯕꯅꯦ
ꯍꯣꯏ ꯑꯗꯨꯗꯤ ꯆꯥꯗꯕꯅꯦꯕ ꯑꯈꯣꯏ ꯁꯨꯝ ꯅꯅꯥꯋꯥꯏꯗꯒꯤ ꯁꯨꯝ ꯆꯥꯔꯛ ꯇꯕꯗꯣ
ꯍꯣꯏ ꯑꯗꯨꯒꯤ ꯎꯝ ꯎꯝ
ꯑꯗꯨ ꯅꯣꯏ ꯏꯔꯣꯟꯝꯕ ꯏꯔꯣꯟꯝꯕ ꯀꯩꯀꯥꯗꯤ ꯑꯗꯨꯝ ꯆꯞ ꯃꯥꯟꯅꯕ꯭ꯔꯥ
ꯏꯔꯣꯟꯕ ꯀꯩꯔꯥꯗꯤ ꯆꯞ ꯃꯥꯟꯅꯕ ꯃꯥꯜꯂꯦꯕꯣ ꯑꯗꯨꯕꯨ ꯀꯣꯟ ꯏꯔꯣꯟꯕꯒꯨꯝꯕ ꯎꯇꯤꯒꯨꯝꯕ ꯊꯣꯡꯕꯗꯤ ꯅꯣꯏꯅ ꯏꯍꯦꯟ ꯍꯦꯜꯂꯦ ꯍꯥꯎꯕ ꯑꯁꯦꯡꯕ ꯅꯣꯏ ꯅꯣꯏꯅ ꯊꯣꯡꯕꯗꯣ
ꯍꯣꯏ
ꯑ ꯑꯩꯈꯣꯏ ꯑꯩꯈꯣꯏ ꯏꯃꯥꯟꯅꯕꯤꯅ ꯍꯥꯏꯕ ꯑꯩꯈꯣꯏꯒꯨꯝꯕꯅ ꯊꯣꯡꯕꯁꯤꯅ ꯁꯥꯏ ꯑꯣꯏꯅ ꯍꯥꯎꯋꯦ ꯍꯥꯏ
ꯎꯝ ꯅꯣꯏ ꯊꯣꯡꯕꯖꯦ ꯁꯥꯗ ꯁꯗꯤ ꯑꯁꯦꯡꯕꯩ ꯅꯣꯏꯅ ꯊꯣꯡꯕ ꯍꯥꯎꯋꯦ ꯆꯝꯅ ꯊꯣꯡꯉꯖꯨꯅꯦ ꯑꯗꯨꯝ ꯍꯥꯎꯋꯦꯕ
ꯏꯃꯥꯅ ꯍꯦꯟꯕꯤꯒꯣꯏ ꯍꯥꯏꯕꯅꯦ ꯃꯥꯅ ꯌꯥꯝ ꯅꯣꯛꯅꯤꯡꯕꯅꯦ ꯆꯥꯛ ꯆꯥꯃꯤꯟꯅꯔꯗꯤ ꯃꯣꯏꯅ ꯏꯔꯣꯟꯕ ꯇꯧꯔꯛꯑꯅꯦꯕ ꯑꯩꯈꯣꯏꯅ ꯁꯥꯒꯨꯝꯕ ꯁꯦꯝꯕ ꯁꯥꯕ ꯇꯧꯕ
ꯑꯗꯨꯅꯦ ꯑꯍꯥꯎꯕ ꯊꯣꯡꯕ ꯍꯩꯕ ꯃꯥꯏ ꯃꯥꯏ ꯊꯣꯡꯕ ꯍꯩꯕꯗꯨꯅ ꯍꯥꯎ ꯍꯥꯎ ꯊꯣꯡꯉ ꯆꯥꯟꯅꯕꯅ ꯐꯩꯗꯅ
ꯍꯣꯏ ꯑꯗꯨꯅꯦ
ꯅꯪꯗꯤ ꯂꯣꯏ ꯊꯣꯡ ꯍꯩꯕ꯭ꯔꯣ ꯁꯥ ꯂꯣꯏ ꯁꯥ ꯂꯣꯏꯅꯃꯛ
ꯁꯥꯗꯤ ꯂꯣꯏꯅ ꯍꯥꯏꯌꯦ ꯍꯣꯏ
ꯎꯝ
ꯍꯥꯏꯕꯕꯨꯗꯤ ꯑꯩꯈꯣꯏꯗꯤ ꯑꯩꯈꯣꯏꯒꯤ ꯃꯤꯒꯨꯝꯕꯗꯤ ꯈꯔ ꯁꯥ ꯆꯥꯒꯟꯗ꯭ꯔꯥ
ꯎꯝ
ꯑꯗꯨꯝ ꯅꯣꯏꯒꯨꯝꯅ ꯀꯩꯅꯣ ꯉꯥ ꯌꯥꯝ ꯆꯥꯗꯦꯕ
ꯎꯝ ꯁꯥꯅ ꯑꯌꯥꯝꯕ ꯆꯥꯏꯑꯦꯕ
ꯍꯣꯏ ꯉꯥꯗꯤꯀꯣ ꯑꯩꯈꯣꯏ ꯆꯤꯡꯗ ꯉꯥꯗꯤ ꯆꯍꯤꯗ ꯑꯍꯨꯝꯔꯛꯒꯨꯝꯕ ꯆꯥꯔꯝꯒꯅꯤ ꯍ ꯑꯁ ꯀ ꯑ ꯌꯦꯟꯒꯨꯝꯕ ꯑꯣꯛꯁꯥꯒꯨꯝꯕ ꯁꯟꯁꯥꯒꯨꯝꯕꯗꯤꯀꯣ ꯑꯗꯨꯝ ꯆꯥꯏꯌꯦ ꯑꯇꯣꯞꯄꯗꯤ ꯄꯥꯛ ꯆꯥꯗꯦ
ꯑꯩꯈꯣꯏ ꯗꯤꯅꯦ ꯈꯪꯕ꯭ꯔꯥ
ꯎꯝ
ꯑꯍꯟ ꯈꯔ ꯑꯣꯏꯔꯛꯑꯗꯤ ꯁꯥꯁꯦ ꯄꯥꯛ ꯆꯥꯅꯗꯦꯕ
ꯑꯣ
ꯑꯗꯨꯝ ꯃꯣꯏ ꯃꯁꯥꯅ ꯑꯣꯏꯅ ꯑꯗꯨꯝ ꯆꯥꯅꯤꯡꯗꯕ ꯄꯣꯛꯂꯛꯄꯩꯔꯥ ꯀꯩꯅꯣ ꯈꯪꯗꯦ ꯑꯗꯨꯝ ꯆꯥꯟꯅꯗꯦꯕ ꯉꯥꯗꯤ ꯑꯗꯨꯝ ꯆꯥꯕ
ꯎ
ꯑꯗꯨ ꯅꯣꯏꯗꯤ ꯅꯣꯏꯗꯤ ꯑꯗꯨꯝ ꯑꯍꯟꯁꯨ ꯑꯗꯨꯝ ꯆꯥꯕ ꯉꯝꯕ꯭ꯔꯕ ꯁꯥ ꯀꯩꯀꯥꯗꯨ ꯑꯗꯨꯝ
ꯑꯗꯨꯝ ꯆꯥꯏ ꯍꯣꯏ
ꯎꯝ ꯑꯗꯨꯝ ꯆꯥ ꯑꯗꯨꯝ ꯆꯥꯈꯤꯕꯩ ꯃꯥꯜꯂꯦ ꯑꯩꯈꯣꯏꯗꯤ ꯌꯥ ꯌꯥꯗ꯭ꯔꯦꯍꯦ ꯆꯥꯕ ꯉꯝꯃꯔꯣꯏ ꯍꯦꯛꯇ ꯇꯧꯔꯛꯑꯦꯕ
ꯍꯣꯢꯅꯦ
ꯅꯣꯏꯅ ꯑꯗꯨꯝ ꯆꯥꯈꯤꯕꯒꯤ ꯍꯩꯅꯕꯩꯔ ꯈꯪꯗꯦ ꯅꯣꯏ ꯀꯣ
ꯑꯗꯨꯃꯥꯏꯅ ꯇꯧꯕ ꯃꯥꯜꯂꯦ ꯍꯩꯅꯕꯤ ꯑꯣꯟꯈ꯭ꯔꯕ ꯃꯥꯜꯂꯦ
ꯎꯝ ꯅꯣꯏꯗꯒꯤ ꯁꯥ ꯀꯩꯀꯩ ꯂꯣꯏꯕ꯭ꯔꯣ ꯌꯦꯟ ꯀꯩꯀꯩ ꯉꯥꯅꯨ ꯀꯩꯀꯩ
ꯑꯩꯈꯣꯏ ꯂꯣꯏꯕꯁꯦ ꯁꯟꯗꯣ ꯁꯟꯗꯨꯁꯨ ꯇꯔꯥ ꯍꯦꯟꯅ ꯂꯩꯌꯦ
ꯑꯩꯁ ꯌꯥꯝ ꯂꯩꯌꯦ
ꯍꯣꯏ ꯑꯩꯈꯣꯏ ꯆꯤꯡꯗꯗꯤ ꯑꯗꯨꯒꯨꯝꯕ ꯂꯣꯏꯔꯒ ꯁꯤꯟꯊꯣꯛ ꯂꯝꯕꯤ ꯑꯣꯏꯅ ꯇꯧꯕꯅꯦꯕꯀꯣ
ꯎꯝ
ꯑꯗꯨꯒ ꯑꯣꯛ ꯑꯣꯛ ꯍꯥꯥ
ꯁꯟꯗꯣ ꯁꯪꯒꯣꯝ ꯊꯣꯛꯄ꯭ꯔꯕ ꯍꯧꯖꯤꯛ ꯍꯧꯖꯤꯛ
ꯁꯪꯒꯣꯝꯗꯤ ꯊꯣꯛꯇꯦ ꯑꯩꯈꯣꯏꯗꯤ ꯑꯗꯨꯝ ꯆꯥꯎꯔꯒ ꯁꯤꯖꯟ ꯁꯤꯖꯟꯒꯤ ꯀꯩꯅꯣꯗ ꯑꯗꯨꯝ ꯌꯣꯟ ꯊꯣꯛꯄꯒꯨꯝꯕꯀꯣ ꯑꯗꯨꯃꯥꯏꯅ ꯇꯧꯋꯦ ꯍꯣꯏ
ꯑꯩꯈꯣꯏꯁꯨ ꯑꯣꯛꯇꯤ ꯑꯣꯛꯇꯤ ꯂꯣꯏꯅꯩꯌꯦꯕꯀꯣ ꯑꯗꯨꯗꯨꯒ ꯑꯩꯈꯣꯏꯁꯨ ꯃꯆꯥ ꯂꯧꯗꯕꯤꯗ ꯑꯗꯨꯝ ꯃꯣꯏ ꯃꯄꯨꯡ ꯐꯥꯔꯛꯑꯀꯥꯟꯗ ꯑꯗꯨꯝ ꯌꯣꯟꯊꯣꯛꯅꯩꯌꯦꯕ ꯑꯌꯥꯝꯕꯅ
ꯍꯧꯖꯤꯛꯀꯥꯟꯗꯤ ꯑꯣꯛ ꯃꯆꯥꯁꯨ ꯌꯥꯝ ꯇꯥꯡꯉꯕꯅꯤꯗ
ꯑꯁ ꯇꯥꯡꯉꯦ ꯂꯨꯄꯥ ꯂꯤꯁꯤꯡ ꯇꯔꯦꯠ ꯇꯔꯦꯠ ꯆꯥꯎꯉꯥꯒ ꯄꯤ ꯌꯥꯕ
ꯍꯣꯏ ꯍꯣꯏ ꯑꯗꯨꯃꯥꯏꯅ ꯇꯧꯕꯅꯦ ꯑꯗꯨꯕꯨ ꯆꯥꯎꯕꯨ ꯆꯥꯎꯈ꯭ꯔꯗꯤꯀꯣ ꯃꯃꯟꯗꯣ ꯌꯥꯝ ꯇꯥꯡꯕꯅꯦꯕ
ꯑꯗꯨꯒ ꯑꯩꯈꯣꯏ ꯁ꯭ꯋꯥꯏꯗ ꯂꯣꯏꯅꯕꯗꯣ ꯑꯗꯨ ꯑꯗꯨꯗꯤ ꯅꯣꯢꯒꯤ ꯈ꯭ꯔꯤꯁꯃꯥꯁ ꯃꯇꯝꯒꯨꯝꯕ ꯀꯩꯒꯨꯝꯕꯗꯣ ꯑꯗꯨꯒꯨꯝꯕꯗ ꯂꯣꯏꯔꯗꯤ ꯃꯃꯟꯗꯣ ꯈꯔ ꯀꯥꯏꯌꯦꯕꯀꯣ
ꯍꯣꯏ
ꯑ ꯅꯣꯏꯅ ꯅꯣꯏ ꯃꯄꯨꯝ ꯑꯗꯨꯝ ꯄꯨꯂꯞ ꯄꯨꯂꯞ ꯀꯛꯄꯒꯤ ꯂꯧꯅꯩꯗꯅ ꯑꯗꯨꯗꯁꯨ ꯑꯗꯨ ꯑꯗꯨ ꯅꯠꯇꯕ ꯃꯇꯝꯗꯒ ꯌꯣꯜꯂꯗꯤ ꯌꯥꯝ ꯍꯣꯡꯉꯤꯗ ꯍꯣꯡꯉꯦ ꯍꯥꯏꯗꯤ ꯑꯩꯈꯣꯏꯅ ꯄꯥꯝꯕ ꯃꯃꯟꯗꯣ ꯐꯪꯗꯦꯕ
ꯑꯣ ꯑꯩꯈꯣꯏ ꯑꯥ ꯀꯩꯅꯣꯗꯗꯤ ꯎꯝ
ꯁꯟꯒꯨꯝꯕ ꯀꯩꯒꯨꯝꯕ ꯌꯣꯟꯕꯗꯣ ꯑꯗꯨꯝ ꯅꯣꯏ ꯆꯤꯡꯗ ꯑꯗꯨꯝ ꯌꯣꯜꯂꯤꯔꯕ
ꯍꯣꯏ ꯆꯤꯡꯗ ꯂꯨꯍꯣꯡꯕꯒꯨꯝꯕ ꯂꯩꯕ ꯐꯪꯁꯟ ꯊꯣꯛꯄ ꯀꯣ
ꯎꯝ
ꯑꯗꯨꯝ ꯑꯗꯨ ꯃꯇꯝ ꯃꯇꯝꯗ ꯑꯗꯨꯝ ꯌꯣꯟꯊꯣꯛꯄ ꯑꯗꯨꯃꯥꯏꯅ ꯇꯧꯋꯦ ꯈ꯭ꯔꯤꯁꯃꯥꯁ ꯑꯣꯏꯔꯁꯨ ꯌꯣꯜꯂꯅꯤ ꯑꯗꯨꯒ
ꯎꯝ
ꯃꯇꯝꯒꯤ ꯃꯇꯨꯡ ꯏꯟꯅ ꯂꯨꯍꯣꯡꯕ ꯈꯣꯠꯄ ꯍꯥꯏ ꯗꯤꯁꯦꯝꯕꯔꯒ ꯍꯦꯟ ꯁꯤꯠꯇ꯭ꯔꯣ ꯑꯩꯈꯣꯏ ꯀꯨꯝꯁꯤ ꯑꯣꯛ ꯑꯅꯤ ꯌꯣꯜꯂꯦ ꯗꯤꯁꯦꯝꯕꯔ ꯑꯗꯨꯋꯥꯏꯗ ꯑꯣꯛꯅꯤ ꯌꯣꯜꯂꯦ ꯑꯩ ꯑꯗꯨꯒ ꯖꯅꯋꯥꯔꯤꯗ ꯁꯟꯗꯣ ꯁꯟꯁꯨ ꯑꯅꯤ ꯌꯣꯟꯊꯣꯛꯈ꯭ꯔꯦ ꯑꯣꯒꯨꯝꯕꯁꯦ ꯑꯗꯨꯝ ꯀꯨꯏꯅ ꯂꯣꯏꯔꯗꯤ ꯌꯥꯝ ꯇꯥꯡꯕꯅꯦ ꯑꯩꯈꯣꯏꯅ ꯌꯣꯟꯕꯗꯣ ꯎꯝ ꯑꯗꯨꯝ ꯇꯥꯡ ꯇꯥꯡꯅ ꯈꯔ ꯈꯔꯗꯤ ꯑꯗꯨꯝ ꯌꯣꯂꯦꯕꯀꯣ
ꯅꯣꯏꯒꯤ ꯑꯣꯛꯄ ꯀꯩ ꯃꯆꯤꯟꯖꯥꯛꯇꯣ ꯀꯃꯥꯏ ꯀꯩꯅ ꯄꯤꯖꯒꯦ
ꯑꯗꯣ ꯑꯩꯈꯣꯏꯗꯤ ꯂꯐꯨ ꯊꯣꯔꯛꯑꯣꯗꯣ ꯍꯣꯏ ꯆꯤꯡꯅꯗꯤ ꯂꯐꯨ ꯊ꯭ꯔꯣꯒꯨꯝꯕꯁꯦ ꯌꯥꯝꯗ꯭ꯔꯥ
ꯎꯝ
ꯂꯐꯨ ꯊ꯭ꯔꯣꯒꯨꯝꯕ ꯄꯥꯟꯒꯤ ꯃꯅꯥꯒꯨꯝꯕ ꯑꯗꯨꯣ ꯀꯛꯑꯅꯤꯀꯣ ꯑꯗꯨꯒ ꯑꯩꯈꯣꯏꯒꯤꯗꯤ ꯑꯩꯈꯣꯏ ꯆꯤꯡꯗ ꯆꯥꯍꯟꯕꯅ ꯀꯩꯅꯣ ꯃꯅꯥ ꯃꯁꯤꯡ ꯍꯥꯏꯇꯥꯔꯦ ꯑꯗꯨꯗꯤ
ꯑꯗꯣ ꯆꯥꯛꯇꯣ ꯈꯔ ꯃꯤꯛꯁ ꯇꯧ ꯍꯣꯏ ꯊꯣꯡꯉꯒ ꯄꯤꯖꯔꯤꯅꯦ ꯍꯣꯏ
ꯑꯣ ꯑꯗꯨꯕꯨꯗꯤ ꯑꯩꯈꯣꯏꯁꯨ ꯑꯗꯨꯝ ꯊꯣꯡꯉꯤꯗ ꯃꯅꯥ ꯑꯩꯈꯣꯏ ꯀꯩꯅꯣ ꯄꯥꯟ ꯆꯥꯕ ꯌꯥꯗꯕꯩ ꯃꯅꯥꯗꯣ ꯑꯗꯨꯒꯨꯝꯕꯒ ꯑꯗꯨ ꯑꯗꯨꯝ ꯇꯧꯔ ꯊꯣꯡꯉꯦꯕ
ꯑꯥ
ꯑꯗꯨꯒ ꯆꯥꯛ ꯑꯩꯈꯣꯏꯒꯤ ꯆꯥꯛ ꯑꯔꯦꯝꯕ ꯂꯩꯗꯅ ꯑꯗꯨꯒꯨꯝꯕꯒ ꯇꯧꯔꯒ ꯑꯗꯨꯝ ꯄꯗꯤ ꯆꯞꯃꯅꯩꯗ ꯑꯗꯨ
ꯍ‌ꯣꯏ ꯑꯗꯨ ꯎꯝ ꯀꯩꯅꯣ ꯔꯥꯏꯁ ꯃꯤꯜꯒꯤ ꯀꯩꯅꯣꯗꯨꯗꯤ ꯇꯧꯗꯕ꯭ꯔꯣ ꯃꯥꯒꯤ ꯆꯦꯡꯒꯤ ꯀꯩꯅꯣ ꯃꯀꯨꯞ ꯊꯣꯛꯄꯗꯣ ꯍꯣꯏ ꯍꯣꯏ ꯑꯣ ꯑꯩꯈꯣꯏꯁꯨ ꯗꯨꯗꯤ ꯍꯥꯥꯞꯄ‌ꯦ ꯑꯗꯨꯒ ꯑꯩꯈꯣꯏꯗꯤ ꯃꯔꯛꯇꯗꯤ ꯊꯨꯝꯁꯨ ꯑꯣꯞꯄꯤꯤꯖꯩꯌꯦꯕꯀꯣ
ꯑꯣ ꯁꯨꯝꯗꯤ ꯈꯪꯗꯌꯦ ꯑꯗꯨꯗꯤ
ꯊꯨꯝ ꯍꯥꯏꯕꯗꯤ ꯃꯣꯏꯒꯤ ꯆꯥꯛ ꯊꯣꯡꯕ ꯀꯥꯟ ꯃꯣꯏꯒꯤ ꯊꯣꯡꯒꯅꯤꯅ ꯊꯣꯡꯕꯤꯒꯅꯤꯅ ꯑꯦ ꯃꯣꯏꯒꯤꯁꯨ ꯃꯍꯥꯎ ꯈꯔ ꯊꯣꯛꯅꯤꯡꯉꯥꯏ ꯊꯨꯝ ꯍꯥꯞꯄꯦꯕ
ꯑꯣ ꯍꯣꯏ ꯍꯣꯏ ꯑꯗꯨꯗꯤ ꯑꯩꯈꯣꯏꯁꯨ ꯈꯔꯗꯤ ꯍꯥꯞꯄꯤ
ꯑꯥ ꯃꯣꯏꯒꯤ ꯃꯣꯏꯅ ꯍꯦꯟꯅ ꯆꯥꯅꯅꯤꯡꯉꯥꯏꯀꯣ
ꯎꯝ ꯑꯗꯨꯒꯅꯦ ꯃꯔꯛ ꯃꯔꯛꯇ ꯑꯩꯈꯣꯏꯒꯤ ꯆꯤꯛꯀꯟ ꯁꯦꯟꯇꯔꯒꯨꯝꯕ ꯂꯩꯕꯗꯣ ꯑꯗꯨꯗꯒꯤ ꯃꯣꯏꯒꯤ ꯁꯦꯝꯕꯒꯤ ꯃꯔꯤꯟ ꯀꯩꯀꯥ ꯂꯩꯗꯅ ꯑꯗꯨꯗꯨꯗ ꯃꯔꯛ ꯃꯔꯛꯇꯒ ꯂꯩꯔꯒ ꯄꯤꯖꯩꯑꯦꯕ ꯊꯣꯡꯕꯗꯒ ꯍꯥꯞꯄꯒ ꯑꯗꯨꯗꯤ ꯌꯥꯝ ꯆꯥꯏꯑꯦ
ꯅꯣꯏꯒꯤ ꯅꯣꯏꯁꯨ ꯂꯣꯏꯕ꯭ꯔꯣ
ꯑꯍꯣꯏ ꯑꯩꯈꯣꯏꯖꯨ ꯂꯣꯏꯌꯦ
ꯑꯣ
ꯑꯗꯨ ꯑꯩꯈꯣꯏꯗꯤ ꯃꯌꯥꯝ ꯂꯣꯏꯕ ꯅꯠꯇꯦꯗ ꯑꯃ ꯑꯅꯤꯒꯤ ꯋꯥꯅꯤ ꯃꯌꯥꯝꯗꯤ ꯉꯝꯗꯦꯕ ꯃꯐꯝꯗꯨ ꯂꯩꯇꯕ
ꯍꯣꯏ
ꯅꯣꯏꯒꯤ ꯀꯌꯥꯝ ꯃꯌꯥꯝ ꯃꯌꯥꯝ ꯂꯣꯏꯕ꯭ꯔꯥ ꯍꯣꯏ
ꯈꯔ ꯀꯥꯏꯅ ꯑꯩꯈꯣꯏꯗꯤ ꯆꯤꯡ ꯇꯥꯕꯅꯤꯅ ꯍꯧꯖꯤ ꯆꯤꯡ ꯇꯥꯕ ꯍꯥꯏꯕꯁꯤꯗꯤ ꯇꯨꯝ ꯃꯅꯥ ꯃꯁꯤꯡꯒꯖꯦ ꯑꯗꯨꯝ ꯋꯥꯠꯇꯕꯒꯤꯀꯣ ꯈꯔ ꯂꯣꯏꯕ ꯅꯨꯡꯉꯥꯏꯕ ꯋꯥ ꯅꯠꯇꯦ ꯑꯩꯈꯣꯏꯖꯨ ꯑꯣꯢ ꯅꯣꯏꯒꯨꯝꯅ ꯇꯝꯄꯥꯛꯇ ꯂꯩꯔꯗꯤꯀꯣ ꯇꯔꯨꯛ ꯇꯔꯦꯠ ꯂꯣꯏꯕꯒ ꯉꯝꯖꯔꯣꯏꯗ
ꯑꯗꯨ ꯅꯣꯏ ꯋꯦꯗꯤꯡꯒꯨꯝꯕ ꯀꯩꯒꯨꯝꯕ ꯇꯧꯔꯛꯄ ꯀꯥꯟꯗ ꯑꯗꯨꯗ ꯑꯗꯨꯝ ꯁꯟꯒꯗꯤ ꯃꯄꯨꯝ ꯑꯃ ꯑꯗꯨꯝ ꯀꯛꯄ꯭ꯔꯕ
ꯀꯛꯇꯦ ꯃꯥꯒꯤ ꯕꯗꯤꯗꯣ ꯃꯣꯏꯗ ꯑꯗꯨꯝ ꯄꯤ ꯌꯣꯟꯗꯣꯏꯅꯦ ꯑꯩꯈꯣꯏ ꯀꯛꯇꯕꯤꯗ ꯑꯗꯨ ꯀꯥꯏꯅꯣ ꯄꯨꯂꯞꯇ ꯑꯣꯏꯅ ꯌꯣꯟꯊꯣꯛꯄ ꯍꯥꯏꯇꯥꯔꯦꯀꯣ ꯂꯤꯁꯤꯡ ꯀꯨꯟ ꯄꯌꯣ ꯀꯩꯅꯣ ꯄꯤꯌꯣ ꯍꯥꯏꯕꯒꯨꯝꯕ ꯀꯔꯤꯒꯨꯝꯕ ꯑꯗꯨꯝ ꯇꯧꯔꯒ
ꯑꯗꯨꯃꯥꯏꯅ ꯇꯧꯔꯒ ꯌꯣꯜꯂꯤꯅꯦꯕ
ꯍꯣꯏ
ꯑꯗꯨ ꯅꯣꯏꯒꯤ ꯀꯩꯅꯣ ꯇꯧꯕꯗꯗꯤ ꯎꯝ ꯑꯩꯈꯣꯏꯒꯤ ꯂꯨꯍꯣꯡꯕ ꯀꯥꯟꯗꯗꯤꯅꯦꯀꯣ
ꯎꯝ
ꯃꯤ ꯏꯟꯚꯥꯏꯠ ꯇꯧꯅꯩꯗꯅ ꯑꯗꯨ ꯏꯟꯚꯥꯏꯠ ꯇꯧꯕꯗꯨꯗ ꯑꯩꯈꯣꯏꯗꯤ ꯑꯗꯨꯝ ꯄꯩꯁꯥ ꯄꯤꯅ ꯃꯇꯦꯡ ꯄꯥꯡꯕ ꯑꯗꯤ ꯍꯥꯏꯗꯣꯏꯔꯥ ꯑꯗꯨꯝ ꯄꯤꯅꯩꯌꯦꯕ ꯀꯣ ꯅꯣꯏꯗꯤ ꯄꯤꯅꯕ꯭ꯔꯥ
ꯍꯣꯏ ꯄꯤꯅꯩꯌꯦ
ꯑꯣ ꯆꯞ ꯃꯥꯟꯅꯩꯅꯦ ꯑꯗꯨꯗꯤꯀꯣ
ꯍꯣꯏ ꯑꯗꯨꯕꯨ ꯅꯣꯏꯒꯤꯅ ꯈꯔ ꯇꯣꯉꯥꯟꯕ ꯑꯃꯀꯣ ꯕꯣꯔ ꯈꯣꯏꯅ ꯍꯦꯛ ꯍꯦꯛ ꯅꯣꯏꯅ ꯄꯩꯁꯥ ꯄꯤꯕꯗꯣ ꯇꯧꯋꯦꯀꯣ
ꯇꯧꯋꯦ
ꯑꯗꯨꯗꯣ ꯑꯩꯈꯣꯏꯗꯤ ꯇꯧꯗꯦ ꯑꯗꯨꯗꯤ ꯂꯩꯇꯦ
ꯑꯗꯨꯗꯣ ꯃꯤ ꯃꯣꯏꯒꯤ ꯐꯦꯝꯂꯤꯗꯣ ꯑꯗꯨꯢ ꯃꯇꯨꯡ ꯏꯟꯂꯦ ꯄꯤꯗꯕꯖꯨ ꯂꯩꯌꯦꯕ
ꯑꯣ
ꯑ ꯑꯩꯈꯣꯏꯅ ꯑꯩꯒꯤ ꯇꯧꯕ ꯀꯥꯟꯗꯁꯨ ꯑꯗꯨꯝ ꯂꯧꯗꯦꯕ ꯍꯥꯏꯗꯦꯕ ꯑꯗꯨ ꯇꯧꯅꯗꯕꯖꯨ ꯂꯩ ꯑꯗꯨꯒ ꯇꯧꯕꯁꯨ ꯂꯩꯌꯦꯕ
ꯑꯣ
ꯑꯗꯨꯅ ꯃꯣꯏꯒꯤ ꯐꯦꯝꯂꯤꯗꯨꯢ ꯃꯇꯨꯡ ꯏꯟꯅꯔꯦ ꯍꯥꯏꯗꯤ ꯁꯤꯖꯦ ꯑꯗꯨ ꯄꯩꯁꯥ ꯄꯤꯅꯗꯕꯤꯗꯀꯣ
ꯎꯝ
ꯐꯤꯔꯣꯟ ꯑꯣꯏꯅ ꯂꯨꯍꯣꯡꯕꯗ ꯁꯦꯠꯅꯕ ꯐꯤꯔꯣꯟ ꯑꯗꯨꯝꯕꯒ ꯂꯩꯍꯟꯕꯖꯨ ꯂꯩꯌꯦꯕ
ꯍꯣꯏ
ꯑꯗꯨꯒ ꯑꯗꯨ ꯁꯨꯡꯇꯧ ꯇꯧꯗꯕꯁꯨ ꯂꯩ ꯑꯩꯁꯨ ꯇꯧꯗꯦ ꯑꯗꯨꯕꯨꯗꯤ ꯍꯥꯏꯗꯤ ꯑꯗꯨꯝ ꯑꯩꯈꯣꯏꯅ ꯂꯩꯖ ꯇꯔꯒꯗꯤ ꯍꯥꯏꯗ꯭ꯔꯦꯗꯅ
ꯍꯣꯏ ꯍꯣꯏ
ꯑꯩ ꯑꯩꯗꯤ ꯍꯥꯟꯅ ꯑꯗꯨꯝ ꯐꯤ ꯁꯥꯕꯗꯣ ꯀꯨꯏꯔꯛꯑꯕꯅꯤꯅ ꯑꯩꯗꯣ ꯂꯩꯖꯕꯒꯤꯦ ꯑꯩ ꯀꯩꯁꯨ ꯍꯥꯏꯗꯦ
ꯍꯣꯏ ꯍꯣꯏ ꯍꯣꯏ ꯌꯥꯝ ꯐꯩꯌꯦ ꯅꯪꯗꯤ ꯁꯥꯕ ꯍꯩꯕꯅꯤꯅꯀꯣ
ꯎꯝ ꯑꯩ ꯏꯁꯥ ꯏꯁꯥ ꯍꯩꯕꯅꯤꯅ ꯁꯥꯔꯦꯗꯅ ꯑꯗꯨꯗꯨꯒ ꯍꯥꯏꯗ꯭ꯔꯦꯅꯦꯁ ꯑꯗꯨꯝ ꯂꯩ ꯂꯩ ꯂꯩꯔꯁꯨ ꯃꯣꯏꯅ ꯂꯩꯔꯛꯑꯁꯨ ꯑꯗꯨꯝ ꯌꯥꯏ ꯑꯗꯩꯗꯤ ꯑꯩꯈꯣꯏꯅ ꯂꯩ